ꯍꯜꯂꯣ
ꯑ ꯇꯥꯔꯣ
ꯇꯥꯏꯌꯦ ꯇꯥꯏ
ꯀꯩꯗꯧꯔꯝꯃꯦ ꯑꯩ ꯁꯨꯝ ꯂꯤꯞꯄꯝꯕꯅꯤꯗ
ꯑ ꯇꯥꯛ ꯑꯝꯕ
ꯎ ꯆꯥꯈ꯭ꯔꯦ ꯅꯪꯗꯤ
ꯑ ꯆꯥꯗꯔꯑꯅꯦ
ꯊꯉꯀꯨ
ꯍꯣꯏ ꯏ ꯍꯣꯏ ꯄꯨꯡ ꯑꯃ ꯂꯩꯔꯤ ꯆꯥꯅꯤꯦ
ꯑꯆꯥ ꯑꯆꯥ ꯀꯩꯅꯖ ꯊꯣꯡꯉꯩꯕ
ꯈꯪꯗꯦꯔꯥꯛ ꯀꯩꯅ ꯂꯥꯛ ꯊꯧꯔꯤꯅꯣ ꯊꯕꯛ ꯑꯃ ꯐꯥꯎꯗꯅꯦ ꯇꯧꯔꯤꯁꯦ
ꯑꯣ ꯍꯣ ꯌꯥꯝ ꯅꯨꯡꯉꯥꯏꯅꯦ ꯍꯝ
ꯁꯥꯗꯣ ꯅꯣꯏꯔꯅꯦ ꯎꯝ ꯅꯨꯡꯉꯥꯏꯔꯦ ꯍꯥꯏꯇꯥꯔꯦꯅꯦ
ꯃꯟꯗꯅ ꯎꯝ
ꯅꯣꯡ ꯆꯨꯖꯕꯅꯗꯥ
ꯉꯁꯥꯏꯗꯨꯣ ꯆꯨꯔꯝꯃꯦ ꯍꯧꯖꯤꯛꯁꯤ ꯆꯨꯗ꯭ꯔꯦ
ꯑ
ꯅꯣꯏꯔꯣꯝꯗ ꯆꯕ꯭ꯔꯣ
ꯍꯣꯏꯗ ꯅꯣꯁꯨ ꯆꯨ ꯆꯨꯗꯦꯔ ꯁꯥꯔꯒ
ꯑꯣ ꯉꯁꯥꯏ ꯈꯔ ꯆꯨꯔꯝꯃꯦ ꯌꯥꯝ ꯆꯨꯕ ꯅꯠꯇꯦ ꯍꯗꯤ ꯅꯨꯡꯁꯥ ꯌꯥꯝ ꯁꯥ꯭ꯔ
ꯀꯃꯥꯏ ꯀꯃꯥꯏ ꯇꯧꯔꯒꯦ ꯍꯧꯖꯤꯛꯀꯥꯟꯗꯤ
ꯁꯤ ꯀꯃꯥꯏ ꯀꯃꯥꯏ ꯁꯨꯝ ꯍꯕꯣ ꯍꯕꯣ ꯅꯅ ꯀꯔꯤꯕ ꯇꯧꯔꯨꯔꯒ ꯂꯩꯒꯅꯤ ꯆꯞ ꯃꯥꯟꯅꯩ ꯑ ꯉ ꯂꯩꯒ ꯅꯪꯒ
ꯑꯩ ꯍꯧꯖꯤꯛꯇꯤ ꯏꯊꯟꯗ ꯂꯩꯑꯦ
ꯑꯣ ꯅꯨꯡꯉꯥꯏꯕ꯭ꯔꯣ
ꯅꯨꯡꯉꯥꯏꯖꯗ
ꯎꯝ ꯑꯩꯁꯨ ꯆ ꯂꯩꯠꯇ ꯒꯦꯝꯁꯨꯁꯨ ꯅꯪꯅꯕ ꯉꯥꯏꯔꯔꯣ ꯃꯗꯨꯗ ꯅꯪ ꯀꯣꯜ ꯇꯧꯔꯛꯄ ꯍꯣꯏ ꯁꯥꯟꯅꯩꯌꯦ
ꯁꯤꯁꯤꯅ ꯑꯉꯥꯎꯕ ꯍꯧꯈ꯭ꯔꯦꯀꯣ
ꯑ꯭ꯔꯦ
ꯑꯣ
ꯂꯧꯧꯁꯅꯕ꯭ꯔꯣ
ꯍꯣꯏ ꯍꯥꯟꯅꯗꯤ ꯁꯥꯟꯅꯔꯝꯃꯦ ꯍꯧꯖꯤꯛꯀꯥꯟꯗꯤ ꯁꯪꯗꯦ ꯁꯥꯟꯅꯔꯤꯉꯥꯏ
ꯑꯁ ꯅꯨꯡꯉꯥꯏꯇꯍꯦ ꯑꯩꯈꯣꯏꯗꯤ ꯑꯗꯨꯝ ꯁꯥꯟꯅꯩꯗ ꯑꯩ ꯑ ꯃꯔꯛ ꯃꯔꯛꯇꯗꯤ ꯁꯥꯟꯅꯗꯕ ꯑꯩꯈꯣꯏ ꯏꯅꯥꯎꯁꯤꯡꯒ ꯑꯗꯨꯝ ꯁꯥꯟꯅꯕ ꯍ ꯇ
ꯁꯤꯖꯟ ꯆꯦꯟꯖ ꯑ ꯍꯧꯖꯤꯛ ꯍꯧꯖꯤꯛ ꯁꯤꯖꯟ ꯆꯦꯟꯖ ꯑꯣꯏꯈꯤꯕꯗꯒꯤ ꯂꯦꯖꯦꯟ ꯐꯥꯏꯚꯇ ꯉꯥꯏꯔꯤꯗ ꯎ
ꯅꯣꯏ ꯑꯦꯀꯥꯎꯟꯒꯨꯝꯕ ꯌꯣꯟꯕ꯭ꯔꯥ
ꯑꯁ ꯑꯦꯀꯅ ꯎꯝ ꯃꯔꯕ꯭ꯔ ꯄꯨꯔꯀꯣ
ꯍ
ꯑꯣ
ꯇꯥꯏꯕ
ꯀꯩꯗ
ꯄꯑꯣ ꯀꯣ ꯍꯦꯜꯅꯦꯠ ꯍꯅ
ꯌꯥꯔꯦꯗ
ꯏ ꯀꯔꯤꯑꯣꯣ ꯇꯧꯕ ꯅꯨꯄꯥ ꯀꯋꯥꯕ ꯌꯥꯔꯦ ꯅꯣꯏ ꯑꯦꯀꯥꯎꯕ ꯀꯩꯅꯣ ꯇꯧꯕ
ꯍꯣꯏ ꯇꯧꯋꯦ ꯍꯣꯏ
ꯑ ꯀꯌꯥ ꯀꯌꯥ ꯏꯁꯀꯤ ꯏꯁꯀꯤ ꯀꯌꯥ ꯂꯩꯒ ꯏꯕ
ꯈꯪꯉꯦꯗ ꯏꯁꯀꯤꯟꯗꯨꯗꯤ ꯏꯁꯀꯤꯟꯗꯨꯗꯤ ꯍꯥꯏꯕꯗꯤ ꯌꯣꯟꯕ ꯌꯥꯕ ꯋꯁꯀꯤꯟꯗꯣ
ꯑ ꯔꯤꯌꯔꯒꯤ ꯑꯃ ꯂꯩꯗꯥꯏꯅꯦ
ꯍꯣꯏ ꯃꯣꯏ ꯀꯩꯅꯣ ꯗꯥꯏꯃꯟꯗ ꯂꯩꯕ ꯏꯁꯀꯤꯝꯗꯣ ꯑꯗꯨꯒꯨꯝꯕꯗꯣ ꯑꯗꯨꯒꯨꯝꯕꯗꯣ ꯑꯦꯠ ꯐꯤꯐꯇꯤꯒꯨꯝꯕ ꯌꯥ ꯐꯤꯐꯇꯤꯒꯨꯝꯕ ꯐꯥꯎ ꯁꯨꯔꯗꯤ ꯁꯨꯔꯗꯤ ꯑꯗꯨꯝ ꯂꯤꯁꯤꯡ ꯇꯔꯥ ꯑꯗꯨꯋꯥꯏꯗꯒꯤ ꯑꯗꯨꯝ ꯌꯣꯟꯕ ꯌꯥꯏꯗ
ꯑꯃ ꯑꯅꯤ ꯂꯩꯔꯗꯤ ꯌꯥꯔꯦ ꯑꯩꯈꯣꯏꯁꯦ ꯑꯩꯈꯣꯏꯗꯤ ꯑꯃ ꯑꯅꯤ ꯂꯩꯔꯗꯤ ꯌꯥꯔꯦ ꯑꯗꯨꯝ ꯇꯨ ꯀꯦ ꯊ꯭ꯔꯤ ꯀꯦꯒꯨꯝꯕꯗ ꯑꯗꯨꯝ ꯌꯣꯟꯈ꯭ꯔꯦꯅꯤ ꯑ ꯑꯩꯈꯣꯏꯗꯤ ꯌꯣꯟꯗꯦꯗ ꯑꯦꯀꯥꯎ ꯑꯗꯨꯝ ꯁꯥꯟꯅ ꯁꯟꯅꯔꯒ ꯑꯗꯨꯝ ꯃꯥꯡꯈꯤꯕ ꯍꯥꯏꯇꯥꯔꯦ
ꯍꯣꯏꯅꯦ ꯑꯌꯥꯝꯕꯅ ꯑꯗꯣ
ꯑꯗꯨꯃꯥꯏꯅ ꯇꯧꯋꯦ ꯍꯦꯛ ꯇꯧꯈꯤꯕꯔꯥ ꯈꯪꯗꯕ ꯑꯗꯨꯝ ꯃꯥꯡꯕ ꯍꯥꯏꯇꯥꯔꯦ ꯑꯃꯨꯛ ꯑꯗꯨꯝ ꯅꯧꯅ ꯅꯧꯅ ꯑꯗꯨꯝ ꯑꯦꯀꯥꯎ ꯍꯥꯡꯅ ꯁꯥꯟꯅꯔꯦ
ꯑ ꯄꯥꯃꯨꯗꯀꯣ ꯑ ꯑꯗꯨꯣꯗ ꯈꯟꯂꯔꯦ
ꯇꯨꯝꯗꯈꯩ ꯁꯅꯥꯔꯛꯑꯀꯥꯟ ꯃꯥꯡꯕꯗ ꯐꯣꯟ ꯑꯗꯨ ꯃꯔꯛꯇ ꯃꯔꯛ ꯃꯔꯛꯇ ꯐꯣꯟ ꯌꯥꯔꯛꯇꯕ ꯂꯩꯗꯅ ꯔꯤꯁ ꯃꯊꯥꯗꯔꯤꯁ ꯇꯧꯋꯦ ꯑꯁ ꯑꯗꯨ ꯑꯗꯨꯗꯤ ꯆꯥꯛꯄ ꯁꯤ ꯃ ꯑꯩ ꯀꯥꯟꯗꯤꯁꯤ
ꯑꯗꯨꯅꯦ
ꯄꯥꯂꯦ
ꯄꯗꯦ
ꯁꯥꯟꯅꯕꯁꯤꯡꯗꯤ ꯄꯥꯜꯂꯝꯒꯗꯧꯕꯅꯦ ꯁꯥꯟꯅꯗꯕꯁꯤꯡꯁꯦ ꯀꯔꯤꯝ ꯄꯥꯜꯂꯗ ꯑꯁ ꯑꯗꯨꯕꯨ ꯀꯩꯀꯥ ꯊꯤꯗꯣꯛꯑꯣꯏꯕ
ꯑ
ꯁꯥꯟꯅꯕꯅꯤꯅ ꯄꯥꯜꯂꯕ ꯍꯥꯏꯇꯥꯔꯦ ꯁꯥꯥꯛꯄꯗꯨ
ꯌꯥꯝꯅꯨꯡꯁꯤ ꯄ꯭ꯔ ꯄꯣꯛꯆꯥꯛ ꯑꯃꯅꯤꯅꯦ
ꯄꯥꯅ ꯄꯤ ꯀ ꯏꯩꯅꯕꯗ ꯏꯖꯥꯒꯖꯅꯤ
ꯑꯁꯕꯅꯦ ꯑꯦꯁ ꯑꯗꯨꯗꯤ ꯎꯝ ꯋꯥꯏꯗꯅ ꯃꯣꯏꯒꯤ ꯀꯩꯅꯣ ꯀꯣꯏꯁꯤꯡ ꯇꯥꯟ ꯀꯩꯣꯏ ꯑꯁ ꯃꯇꯝ ꯆꯪꯉꯦꯕ
ꯍꯣꯏ ꯑ ꯆ ꯍꯣꯏ ꯍꯣꯏ
ꯅꯨꯡꯁꯤꯅꯕꯗꯤ ꯎꯝ ꯍꯧꯖꯤꯛ ꯀꯟꯅꯔꯁꯤ ꯍꯌꯦꯡꯁꯤ ꯂꯩꯣꯏꯔꯒ ꯑꯃꯕꯨ
ꯑꯁꯁ ꯑꯗꯨ ꯌꯃ ꯍꯥꯏꯅ ꯍꯥꯏꯅꯦ
ꯑꯗꯨꯗꯤ ꯌꯥꯖꯕ ꯑꯦꯝ ꯑꯦꯜꯗꯨꯗꯤ ꯏꯁ ꯀꯥꯏꯁꯦ ꯗꯔꯛ ꯁꯤꯁꯇꯦꯝ ꯊꯦꯡꯅꯔꯣ ꯎꯝ ꯑꯗꯨꯝ ꯅꯨꯡꯉꯔꯦ ꯀꯥꯔ ꯃꯗꯨꯅꯤꯗ ꯏꯗꯤꯛ ꯇꯧꯈ꯭ꯔꯕꯅꯤꯅ ꯑꯁ ꯑꯗꯨꯝ ꯂꯨꯞꯈ꯭ꯔꯦ ꯍꯥꯏꯇꯥꯔꯦ
ꯍꯪꯗꯦꯗ ꯀꯩ ꯀꯩ ꯀꯩꯀꯩ ꯐꯤꯂꯝꯒꯨꯝꯕ ꯌꯦꯡꯉꯤꯒꯦ ꯅꯣꯏꯒꯤ
ꯍ
ꯑꯦ ꯍꯥꯏꯔꯒ ꯏꯪꯂꯤꯁꯀꯤ ꯑꯅꯧꯕ ꯊꯕꯗꯣ ꯇꯃꯝꯗꯣ ꯌꯦꯡꯕ
ꯌꯦꯡꯗꯦꯗ ꯑꯗꯨꯝꯕ ꯍꯣꯏ
ꯑꯗꯨꯃꯗꯨ ꯌꯥꯝ ꯐꯖꯩꯅꯦ ꯌꯦꯡꯉꯣ
ꯁꯤꯗꯃꯗꯤ ꯄꯥꯛ ꯌꯦꯡꯗ꯭ꯔꯦ ꯚꯠ ꯕꯪꯂꯥ ꯍꯥꯏꯕ ꯑꯗꯨ ꯑꯃꯇꯪ ꯅꯧꯕ ꯇꯧꯕꯗ ꯌꯝ ꯅꯨꯡꯉꯥꯏꯕꯅꯦ
ꯐꯨꯜꯕꯒꯝꯕꯩ ꯌꯥꯝꯕꯔꯁꯨ ꯆꯞꯁꯤ
ꯀꯥꯏꯗꯩꯅꯣꯗ ꯌꯦꯡꯗ ꯕꯤꯇ ꯂꯩꯇꯦ
ꯍꯧꯖꯤꯛꯀꯥꯟ ꯍꯥꯟꯅꯗꯒꯤ ꯃꯥꯟꯅꯔꯦꯗ ꯍꯥꯟꯅꯗꯤ ꯌꯥꯝꯅ ꯏꯟꯇ꯭ꯔꯦꯁ ꯌꯥꯎꯔꯝꯕꯗꯣ ꯍꯧꯖꯤꯛꯀꯥꯟ ꯌꯥꯎꯗꯔꯦ
ꯑꯣ ꯌꯥꯎꯗꯕꯅꯦ ꯂꯩꯇꯕ ꯍꯥꯏꯇꯥꯔ ꯑꯗꯨꯅꯦꯗ ꯄꯤꯠ ꯂꯩꯔꯗꯤ ꯌꯦꯡ ꯌꯥꯕ ꯂꯩꯇꯕꯅꯤꯅ ꯏꯟꯇ꯭ꯔꯦꯁ ꯁꯨꯝ ꯌꯥꯎꯔꯗꯤ ꯉꯟꯒꯦꯔꯥ ꯊꯦꯡꯒꯦꯔꯥ
ꯎꯝ ꯑꯣ ꯅꯨꯡꯁꯥ ꯌꯥꯝ ꯁꯥꯔꯑꯅꯤꯕ ꯅꯣ
ꯍꯣꯏ ꯅꯨꯡꯁꯥ ꯌꯥꯝ ꯁꯥꯏ ꯑꯗꯨꯒ ꯉꯁꯤꯗꯣ ꯀꯃꯥꯏꯅ ꯍꯥꯏꯁꯤꯔ ꯅꯣꯡꯁꯨ ꯅꯨꯡꯁꯥꯁꯨ ꯄꯥꯛꯊꯣꯛꯇꯦ ꯑꯗꯨꯒ ꯅꯣꯡꯁꯨ ꯆꯨꯗꯦ ꯃꯃꯤ ꯃꯃꯤ ꯇꯧꯔꯒ ꯌꯥꯝ ꯁꯥꯏ
ꯑꯣ ꯃꯁꯤꯗ ꯀꯩ ꯍꯤꯟꯖꯥꯡ ꯊꯧꯔꯝꯗꯧ ꯃꯥꯜꯂꯦ ꯋꯥꯈꯜꯗ
ꯑꯁ ꯑꯩꯈꯣꯏꯗꯤ ꯗꯥꯜꯅꯦꯗ ꯅꯨꯡꯇꯤꯒꯤ ꯗꯥꯜꯅꯦ ꯆꯥꯏꯕ ꯍꯋꯥꯏꯅ ꯍꯋꯥꯏꯒ ꯄꯨꯟꯁꯤꯌꯔ ꯂꯩꯔꯛ
ꯑꯁ ꯀ ꯊꯗ ꯍꯗ ꯀ ꯇꯥꯟ ꯇꯍꯥꯔꯑꯣꯏꯖꯦ
ꯍꯧꯖꯤꯛꯁꯦ ꯃꯌꯥꯡꯅ ꯊꯣꯡꯕ ꯗꯥꯎꯅꯦ ꯑꯗꯨꯒꯤ ꯃꯔꯣꯔꯣꯛꯁꯥ ꯁꯥꯔꯒ ꯑꯁ
ꯑꯗꯨꯗꯤ ꯁꯤꯜꯂꯝꯃꯅꯤꯅꯦ
ꯁꯤꯟꯕꯨꯗꯤ ꯁꯤꯟꯗꯦ ꯑꯗꯣ ꯃꯔꯣꯛ ꯉꯛꯇ ꯁꯥꯕꯁꯨ ꯃꯍꯥꯎ ꯂꯩꯇꯦꯕ ꯑꯩꯈꯣꯏꯒꯤ ꯌꯦꯟꯖꯥꯡꯁꯁꯤ ꯁꯥꯔꯁꯨ ꯑꯗꯨꯝ ꯃꯍꯥꯎ ꯃꯍꯥꯎ ꯑꯃ ꯂꯩꯗꯅ ꯍꯥꯎꯋꯦꯗꯅ ꯑꯗꯨ ꯃꯌꯥꯡꯁꯤꯡꯗꯤ ꯑꯁ ꯂꯣꯏꯔꯦꯗ ꯀꯥꯏꯗꯒꯤ
ꯎꯝ
ꯃꯔꯣꯛ ꯈꯛꯇ ꯁꯥꯔꯒ ꯊꯨꯝ ꯊꯨꯝꯁꯨ ꯑꯃꯨꯛ ꯑꯣ ꯋꯥꯠꯈꯤꯅꯦ ꯑꯗꯨꯗ ꯊꯨꯝ ꯋꯥꯜꯂꯦ ꯃꯔꯧ ꯁꯥꯔꯦ ꯑꯩ ꯆꯦꯡꯗꯅ ꯀꯃꯟ ꯀꯄꯪ ꯂꯥꯎꯔꯒ ꯀꯥꯞꯅꯤꯡꯕꯅꯦ ꯁꯨꯃꯥꯏ ꯇꯧ ꯋꯥꯅꯤꯗ ꯉꯥꯏ ꯇ ꯍꯟꯗ
ꯎꯝ ꯑꯗꯨꯝ ꯄꯪꯊꯣꯡꯗ ꯑꯗꯨꯝ ꯄꯪꯖꯥ ꯆꯕꯅ ꯐꯕꯅꯤꯗ ꯅꯇꯔꯣ
ꯍꯣꯏꯅꯦ ꯃꯥꯅꯤꯅꯦ ꯍꯥꯔꯁꯨ ꯍꯥꯥꯎꯇ꯭ꯔꯁꯨ ꯁꯥꯏꯦ ꯁꯥꯏꯔꯒ
ꯎꯝ
ꯅꯨꯡꯁꯥ ꯈꯨꯁꯥꯁꯤꯗ
ꯃꯪꯒꯗ ꯂꯩꯔ ꯁ ꯂꯩꯔ ꯁ ꯒ ꯑꯃ ꯊ ꯂꯩꯒ ꯂꯩꯁꯦ ꯐ
ꯑꯣ ꯂꯩꯊꯣꯛꯑꯣ ꯀꯩꯅꯣ ꯀꯩꯅꯣ ꯏꯔꯣꯏ ꯏꯔꯕ ꯆꯂꯗ
ꯑꯁ ꯏ ꯏꯁꯨ ꯈꯥꯒꯦ ꯅꯍꯥꯟ ꯆꯠꯂꯨꯕ ꯑꯁ ꯑꯣꯏꯔꯦꯗꯅꯅꯤꯄ ꯌꯥꯅꯗꯤ ꯏꯪꯃꯦ
ꯀꯩꯅꯣ ꯄꯨꯜꯗ ꯆꯠꯄ
ꯑ ꯆꯠꯦ ꯆꯠꯂ ꯃ ꯑꯗꯨꯝ ꯄꯑꯁ ꯍꯆꯠ ꯎ
ꯑꯥ
ꯑꯉꯥꯡꯈꯩꯒ ꯆꯠꯄꯅꯤꯅꯀꯣ
ꯑ
ꯏꯕꯁꯨꯗꯤ ꯁ ꯑꯗꯨꯨꯝꯒꯦ ꯎꯝ ꯆꯨꯝ ꯎꯕ ꯇꯔ ꯁꯤꯗ ꯖꯅꯤꯇꯥ ꯅꯁꯨ ꯀꯆ
ꯀꯣꯏꯊꯣꯛꯄ ꯁꯪꯗꯦꯅꯅꯦ ꯇꯧꯔꯁꯦ
ꯝ ꯂꯩ ꯂꯥꯛ ꯇ ꯃꯅꯤꯔ ꯍꯥꯏꯗ ꯌꯥꯔ ꯌꯥ ꯐ ꯅꯔꯣꯝꯗꯤ ꯀꯃꯥꯏ ꯀꯃꯥꯏ ꯂꯩꯅꯒꯦ ꯎ ꯏ ꯍꯥꯏꯗꯔꯣ
ꯍꯔꯣꯃꯤꯅꯦ
ꯟꯗꯥꯔꯔ
ꯑꯁ ꯌꯦꯗꯗꯦ ꯃꯗꯤ ꯀꯜꯗ꯭ꯔꯔꯤ
ꯑꯩꯅ ꯍꯥꯏꯕꯗꯤ ꯀꯩꯅꯣ ꯑꯩꯈꯣꯏꯒꯤ ꯄꯨꯟꯁꯤꯁꯦ ꯊꯥꯏꯅꯒ ꯍꯧꯖꯤꯛꯀꯥꯟꯒ ꯌꯥꯝꯅ ꯇꯣꯡꯉꯥꯜꯂꯦ ꯅꯠꯇ꯭ꯔꯣ
ꯃꯥ ꯍꯥꯔꯕꯗꯤ ꯏꯃ ꯅꯤꯡꯁꯤꯡꯜꯂꯛꯑꯗꯤ ꯅꯨꯡꯉꯥꯏꯈ꯭ꯔꯖꯥꯠꯅꯤ ꯅꯨꯡꯁꯤꯕꯁꯨ ꯌꯥꯝ ꯐꯥꯎꯔꯖꯠꯅꯤ
ꯁꯤ ꯃꯅꯤꯅ ꯁꯤ ꯀꯁꯨ ꯐꯋꯥ ꯃꯅꯅꯣ
ꯑꯗꯨꯅꯤ
ꯌꯦꯡꯉꯦꯒꯒ ꯑꯗꯨꯝ ꯀꯩꯀꯩꯅꯣ ꯄꯣꯛꯄꯅꯦꯕ ꯊꯥꯏꯅꯒꯤ ꯃꯇꯝꯗ ꯅꯤꯡꯁꯤꯡꯂꯛꯄ ꯑꯁ ꯑ ꯍꯥꯏ ꯀꯥꯟ꯭ꯔꯦ ꯍꯣꯏꯦ
ꯑꯃꯨꯛ ꯀꯨꯛꯀꯅꯤ ꯍꯥꯏꯔꯅꯦ
ꯑꯗꯤꯇ ꯃꯅꯦꯔꯨꯝ ꯄꯥꯔꯦ ꯂꯅ ꯇꯔ ꯏꯁ ꯌꯥ ꯑꯗꯨ ꯃꯥꯅꯦ
ꯍꯣꯏ
ꯎ ꯅꯨꯡꯁꯥ ꯁꯥꯕꯁꯨ ꯇꯨꯝꯅꯤꯡ ꯇꯨꯝꯅꯤꯡꯉꯤꯀꯣ
ꯇꯨꯡ